ꯍꯜꯂꯣ
ꯑꯥꯕ
ꯇꯥꯏꯌꯦ ꯑꯁ ꯅꯪ ꯇꯗ꯭ꯔꯣ
ꯐꯥꯏꯗ
ꯍ
ꯑꯖꯤꯗꯀꯣ ꯑꯥꯏꯖꯤꯗꯅꯦ
ꯑꯥ
ꯐꯣꯇꯣ ꯑꯃ ꯏꯁꯇꯣꯔꯤ ꯊꯝꯕꯩꯗ ꯑꯩꯈꯣꯏ ꯐꯣꯇꯣꯁꯤꯦ ꯃꯌꯥꯝ ꯍꯥꯞꯄ ꯀꯥꯟꯗ ꯑꯃ ꯁꯨꯃꯥꯏꯅ ꯈꯥꯏꯕꯗꯣ ꯈꯥꯏꯕꯗꯨꯗ ꯑꯃ ꯍꯥ
ꯀꯔꯝꯕꯈ ꯍꯥꯏ ꯍꯥꯏꯅꯣ
ꯕꯣꯛꯁ ꯕꯣꯛꯁ ꯈꯥꯏꯕꯗꯣ ꯑꯗꯨꯗ ꯈꯥꯏꯕꯗꯣ ꯃꯣꯏ ꯑꯩꯅ ꯔꯨꯔꯦꯜꯁ ꯌꯥꯝ ꯊꯦꯡꯅꯕꯅꯦꯕꯀꯣ ꯍꯧꯖꯤꯛ ꯑꯃ ꯑꯩꯈꯣꯏ ꯇꯥꯏꯄꯤꯡꯒꯤꯗꯨꯗ ꯑꯩꯈꯣꯏ ꯏꯁ꯭ꯂꯥꯁ ꯑꯗꯒꯤ ꯍꯥꯏꯐꯦꯟ ꯌꯥꯎꯕꯗꯣ ꯑꯗꯨꯗꯣ ꯆꯥꯎꯊꯣꯛꯍꯜꯂꯀꯥꯟꯗ ꯃꯔꯝ ꯃꯔꯝ ꯁꯦꯝꯕ ꯑꯗꯨꯗꯣ ꯁꯦꯝꯒꯦꯗꯧꯕꯗꯣ ꯍꯩꯇꯕ ꯐꯣꯟꯣꯟ ꯍꯥꯏꯅꯤ ꯑꯔꯝ
ꯁꯦꯝꯃꯣ ꯌꯥꯕꯅꯦ
ꯍꯥꯥ
ꯍꯥꯏꯗꯤ ꯑꯗꯨꯝ ꯅꯪꯅ ꯍꯩꯇꯕꯩꯅꯦꯕ ꯈꯔ ꯐꯖꯅ ꯌꯦꯡꯀꯥꯟꯗ ꯁꯦꯝꯃꯣꯕ ꯍꯩꯅꯤꯕꯗ ꯗꯣꯏꯔ
ꯑꯣ ꯔꯁꯥꯏꯅ ꯁꯦ ꯄꯁꯂ ꯃ ꯁꯅ
ꯊꯥꯖꯤꯜꯂ ꯑꯗꯨꯃꯥꯏꯅ ꯑꯩ ꯑꯥꯏꯖꯤꯒ ꯄꯥꯏꯗ꯭ꯔꯦ
ꯍꯥꯥ
ꯑꯩ ꯑꯥꯏꯖꯤ ꯄꯥꯏꯗ꯭ꯔꯦꯕ
ꯍꯥꯏꯥꯏꯗ꯭ꯔꯦ ꯑꯩꯅ ꯉꯁꯥꯏ ꯐꯣꯟ ꯆꯪꯉꯦ ꯌꯦꯡꯕꯗ ꯌꯥꯎꯔꯝꯗꯦ
ꯎꯝ ꯑꯩ ꯄꯥꯏꯗꯔꯦ ꯀꯁ ꯐꯅꯥꯅ ꯄꯥꯏꯔꯣꯏꯅ
ꯈꯣꯡꯖꯪ ꯑꯃ ꯆꯪꯁꯤꯜꯂꯤ
ꯍꯣꯏ ꯀꯟ ꯈꯣꯡꯖꯝ ꯆꯪꯁꯤꯟꯒꯦꯅꯀꯣ ꯑꯩꯅ ꯄꯥꯏꯗ꯭ꯔꯕ ꯇꯜꯂꯕ ꯑꯦꯕꯤꯕꯨꯗꯤ ꯄꯥꯏꯗ ꯑꯦꯕꯤ ꯄꯥꯏꯔꯒ ꯑꯦꯕꯤꯁꯤꯁꯨ ꯌꯥꯝ ꯄꯥꯏ ꯌꯥꯝ ꯌꯥꯝ ꯄꯥꯏꯕꯗꯤ ꯑꯣꯏꯗꯦ
ꯑꯦ ꯦꯄꯔ ꯀꯦ ꯀꯥꯟꯅꯠꯇ꯭ꯔꯦ
ꯀꯥꯟꯅꯩꯕꯤ ꯑꯃ ꯏꯕꯤ ꯄꯥꯏꯕꯗꯤ ꯀꯥꯟꯅꯩ ꯄꯥꯎ ꯅꯨꯡ ꯑꯗꯗꯒꯤ ꯀꯩ ꯀꯩꯊꯣꯛꯏꯕ ꯊꯤꯟꯗꯨꯁꯨ ꯂꯣꯏ ꯈꯪꯉꯤ ꯑꯥꯏ ꯖꯤ ꯄꯥꯏꯔꯒ
ꯗ ꯃꯤꯦꯝ ꯆꯦꯡ ꯂꯩꯕꯌꯥꯔ ꯇꯧꯔꯕ
ꯍꯣꯏ ꯑꯗꯨꯅ ꯑꯃꯨꯛ ꯑꯗꯨꯅ ꯑꯃꯨꯛ ꯑꯗꯨꯅ ꯐꯥꯒꯤꯁꯨꯀꯥꯏ ꯉꯥꯏꯍꯥꯡ ꯃꯌꯥꯝꯒ ꯏꯟꯇꯦꯛꯁꯟ ꯇꯧꯕꯒꯤ ꯑꯗꯨꯝ ꯇꯧꯕꯅꯤ ꯑꯗꯣ ꯍꯥꯏꯔꯤꯅꯦ ꯑꯦ ꯕꯤꯕ ꯍꯥꯏꯕ꯭ꯔꯅ ꯈꯪꯉꯦꯕ ꯀꯩ ꯀꯩ ꯊꯥꯀꯠ ꯈꯣꯀꯠ ꯇꯧꯕꯁꯦ ꯑꯥꯏꯁꯤꯅ ꯔꯤꯜꯁꯀꯤ ꯐꯤꯂꯝꯒꯤ ꯀꯩꯀꯩ ꯈꯪꯒꯦ ꯍꯥꯏꯔꯒꯅ ꯑꯗꯨꯝ ꯑꯅꯤꯃꯛ ꯆꯞꯄꯗꯤꯡ ꯃꯥꯟꯅꯩ ꯑꯩꯗꯣ ꯑꯦ ꯄꯕꯤꯕ ꯍꯥꯏꯕꯅꯤꯅ ꯈꯔ ꯐꯕ ꯃꯥꯜꯂꯦ ꯑꯩꯁꯤꯅꯀꯣ ꯇꯥꯡꯖ꯭ꯔꯥ ꯌꯥꯝ ꯇꯥꯡꯉ ꯍꯥꯏꯗꯅ ꯃꯥꯒꯤ ꯅꯦꯠꯁꯨ ꯌꯥꯝ ꯆꯥꯏꯑꯌꯦꯕ
ꯎ
ꯅꯨꯡꯉꯥꯏꯕꯕꯨꯗꯤ ꯃꯥꯅ ꯍꯦꯟꯕ
ꯋꯥꯟ ꯑ ꯋꯥꯟ ꯄꯟ ꯐꯥꯏꯚ ꯖꯤꯕꯤ ꯉꯥꯛꯇ ꯑꯌꯨꯛꯇꯒꯤ ꯑꯗꯨꯝ ꯏꯁꯇ꯭ꯔꯦꯠꯇ ꯄꯥꯏꯕꯗ ꯅꯨꯡꯊꯤꯟ ꯄꯨꯡ ꯑꯅꯤ ꯁ꯭ꯋꯥꯏꯗ ꯂꯣꯏꯈ꯭ꯔꯅꯤ
ꯑꯗꯨꯅꯦ ꯑꯩꯒꯤ ꯑꯩꯒꯤ ꯁꯦ ꯐꯥꯏꯚ ꯐꯥꯏꯚ ꯖꯤ ꯕꯤ ꯑꯟꯂꯤꯃꯤꯇꯦꯠ ꯐꯪꯉꯤꯅꯦꯕ ꯑꯗꯨꯀꯥꯟ ꯑꯗꯨ ꯑꯣꯏꯕ ꯑꯩꯁꯤ ꯈꯔ ꯀꯨꯏꯅ ꯆꯠꯅꯕ ꯋꯥꯅꯦ ꯍꯥꯏꯕ ꯅꯠꯇ꯭ꯔꯗꯤ ꯉꯝꯗꯦ ꯍꯥꯏꯕ
ꯐꯣꯟ ꯐꯖꯅ ꯌꯦꯡꯉꯛꯄꯗꯗꯤ ꯌꯥꯗꯦꯕ ꯅꯦꯠꯀꯁꯦ ꯆꯨꯔ ꯆꯨꯞꯄꯦ ꯍꯥꯏꯕ ꯑꯗꯨꯅ ꯋꯥꯏ ꯐꯥꯏꯒꯨꯝꯕꯒ ꯂꯩꯇ꯭ꯔꯒꯗꯤꯅꯦ ꯑꯩꯈꯣꯏ ꯉꯝꯃꯣꯏ ꯌꯥ ꯋꯥꯅꯤ
ꯑꯖꯤ ꯔꯕꯖꯗ
ꯅꯪ ꯄꯥꯏꯗꯔꯤꯕ ꯀꯩꯗꯧꯒꯦ
ꯂꯒꯁꯤ ꯅꯁ
ꯑ ꯑꯩꯗꯤ ꯈꯔ ꯂ ꯄꯥꯏꯔꯛꯀꯅꯤ ꯑꯩꯈꯣꯏꯒꯤ ꯐꯤꯌꯥꯔꯋꯦꯜ ꯀꯩ ꯇꯧꯔꯝꯗꯥꯏꯗ ꯐꯣꯇꯣ
ꯑꯗꯣ ꯅꯪꯒꯤ ꯑꯦꯀꯥꯎꯟꯗꯣ ꯗꯤꯑꯛꯇꯤꯚꯦꯠ ꯇꯧꯕꯗꯤ ꯅꯠꯇꯦ ꯁꯨꯝꯅ ꯄꯥꯏꯖꯗꯕꯅꯦꯕ ꯅꯠꯇ꯭ꯔꯥ
ꯈꯤꯕꯩ ꯇꯧꯕꯅꯦ
ꯀꯩꯗꯧꯧꯕꯤ ꯇꯕꯤ ꯅꯠꯇꯦ ꯉꯥꯎꯕ ꯑꯗꯨꯗꯤ
ꯇꯧꯕꯅꯦ ꯃꯤ ꯆꯪꯉ ꯌꯦꯡ ꯌꯥꯗꯅꯕꯅꯤ
ꯑꯦ ꯑꯗꯨ ꯄ꯭ꯔꯥꯏꯚꯦꯠ ꯀꯧ ꯊꯝꯖ ꯂꯣꯏꯔꯦ
ꯄ꯭ꯔꯥꯏꯚꯦꯠ ꯊꯝꯗ꯭ꯔꯦ ꯊꯝꯗ ꯁꯧꯔꯗꯤ ꯗꯤꯗꯤ ꯇꯣꯛ ꯊꯝꯃꯦꯗꯅ ꯑꯗꯨ ꯄꯥꯏ ꯁ ꯄꯥꯏ ꯄꯥꯏꯗ꯭ꯔꯤ ꯈꯪꯉꯦꯗꯅ
ꯋꯥ
ꯁꯨꯡꯄꯥꯏ ꯥꯏꯔꯦꯗ ꯈꯥꯉꯗꯅ
ꯑꯗꯨ ꯗ ꯑꯦꯛꯇꯤꯚꯦꯠ ꯇꯧꯔꯦꯅ ꯈꯜꯂꯁꯤ ꯅꯪꯅ ꯆꯞ ꯃꯥꯟꯅꯕ ꯑꯦꯀꯥꯎꯟꯗꯣ ꯑꯃꯨꯛ ꯄꯥꯏꯕ ꯌꯥꯔꯣꯏꯅꯦꯀꯣ
ꯅꯤꯡ ꯆꯃꯅꯕꯥꯏꯗꯤ
ꯅ ꯍꯥꯏꯥꯟꯅ ꯄꯝꯃꯦ ꯀꯣꯟꯗ
ꯄꯥꯏꯗꯣꯏꯅꯤ ꯀꯩꯅꯣ ꯌꯥꯏꯌꯦ ꯑ ꯅ ꯃꯣꯏ ꯑꯦꯀꯥꯎꯟꯗꯣ ꯂꯣꯛꯒ ꯏꯟ ꯇꯧꯔ ꯄꯥꯏꯗ ꯑꯩ ꯑꯩ ꯍꯥꯟꯅ ꯑꯦꯀꯥꯎꯟ ꯑꯗꯨꯝ ꯑꯣꯏꯔꯅꯤ
ꯑꯦ ꯑꯗꯨꯗꯤ ꯐꯩ ꯀꯩꯅꯣ ꯑꯩꯗꯤ ꯈꯪꯗꯦ ꯗꯥꯏꯔꯦꯛ ꯀꯛꯄ ꯃꯥꯜꯂꯨꯔꯦ ꯄꯄꯥ ꯌꯥꯗꯕꯤ ꯅꯧ ꯅꯃꯣ ꯍꯥꯡꯅꯕꯤ ꯃꯥꯂꯦ
ꯑꯗꯨꯅ ꯗꯤꯜꯂꯤ ꯌꯦꯦꯛꯇꯤꯕ ꯍꯥꯏꯔꯤꯁꯤꯅ ꯉꯥꯏꯍꯥꯛꯇꯪꯒꯤ ꯗꯤꯂꯤꯠꯇꯅ ꯑꯃꯨꯛ ꯗꯤꯂꯤꯠ ꯍꯥꯏꯔꯒꯥꯟ ꯅꯪ ꯑꯩ ꯑꯦꯀꯥꯎꯟꯁꯦ ꯄꯨꯔꯥ ꯗꯤꯂꯤꯠ ꯇꯧꯗꯣꯏꯕ ꯄꯨꯔꯥ ꯑꯗꯨ ꯗꯤꯂꯦ ꯇꯧꯔꯒ ꯑꯅꯧꯕ ꯑꯃꯨꯛ ꯍꯥꯡꯒꯦ ꯍꯥꯏꯗꯤ ꯌꯥꯏ ꯑꯗꯨꯒ ꯑꯩꯅ ꯅ ꯉꯥꯏꯥꯛꯇꯪ ꯗꯦꯛꯇꯤꯕꯩ ꯇꯧꯍꯔꯛꯦ ꯍꯧ ꯗꯛꯇꯤꯚ ꯍꯥꯏꯗꯤ ꯇꯦꯝꯄꯔꯔꯤ ꯑꯣꯏꯍꯟꯕ ꯍꯥꯏꯇꯥꯔꯦ ꯄꯔꯃꯅꯦꯟ ꯅꯠꯇꯕ ꯍꯪꯉꯤꯗꯅ
ꯈꯪꯉꯤ ꯃꯦꯗꯥꯝ
ꯑꯗꯨꯅ ꯖꯤꯛꯇꯤ ꯇꯧꯊꯣꯛꯑꯗꯤ ꯑꯩꯈꯣꯏꯅ ꯑꯗꯨꯝ ꯑꯩꯅ ꯍꯧꯖꯤꯛ ꯅꯪꯒꯤ ꯍꯥꯏ ꯏꯟꯁꯇꯥꯒ꯭ꯔꯥꯝꯗꯨꯗ ꯑꯩꯒꯤ ꯑꯦꯀꯥꯎꯟ ꯑꯃꯇꯛꯇ ꯆꯪ ꯆꯍꯜꯂꯦꯕꯀꯣ ꯑꯩꯅ ꯗꯦꯛꯇꯤꯚꯦꯠ ꯇꯧꯔꯤꯗꯣ ꯑꯦꯛꯇꯤꯚꯦꯠ ꯇꯧꯔꯅꯤ ꯑꯗꯨ ꯃꯊꯟꯇ ꯑꯗꯨꯝ ꯇꯧꯔꯅꯤ
ꯑꯣ
ꯑꯗꯨꯃꯥꯏ
ꯑꯣꯀꯦ
ꯈꯪꯒꯦꯀꯣ ꯑꯒꯦꯁ
ꯈꯪꯉꯤ
ꯑꯗꯨ ꯑ ꯑꯣꯗ ꯅꯅꯥ ꯑꯗꯣ
ꯇꯌꯦ
ꯇꯥꯔꯤꯕ ꯑꯁꯤ ꯉꯪꯒ ꯗꯧꯔꯃꯤꯅꯣ
ꯍꯧꯖꯤꯛꯀꯤꯗꯣ ꯑꯩꯅ ꯍꯥꯏꯗꯣ ꯑꯥꯏ ꯖꯤꯗ ꯑꯗꯨꯃꯥꯏꯅ ꯄꯣꯁꯇꯣ ꯊꯥꯒꯠꯂ ꯑꯩ ꯐꯣꯇꯣ ꯑꯃ ꯏꯊ ꯅꯅꯝ ꯏꯊꯟꯗ ꯁꯦꯜꯐꯤ ꯇꯧꯖꯕ ꯑꯃ ꯌꯥꯎꯋꯦ ꯉꯔꯥꯡ ꯑꯗꯨꯗꯣ ꯑꯩꯅ ꯑꯗꯨꯃꯥꯏꯅ ꯊꯝꯖꯔꯥ ꯑꯗꯨ ꯐꯖꯩꯅ ꯈꯟꯕ ꯑꯗꯨꯗꯣ ꯁꯦꯝꯃꯝꯕ ꯁꯦꯝꯕꯗꯣ ꯍꯥꯞ ꯗꯤ ꯈꯪꯉꯒꯅꯦ ꯃꯣꯏ ꯑꯗꯨꯃꯥꯏꯅ ꯃꯑꯣꯡ ꯐꯖꯕꯗꯣ ꯑꯗꯨ ꯐꯖꯅ ꯇꯥꯎꯋ ꯌꯥꯗꯕ ꯍꯥꯏꯇꯥꯔꯦ ꯑꯗꯨꯗꯒꯤ ꯑꯩꯅ ꯑꯃꯨꯛ ꯀꯛꯊꯠ ꯑꯃꯨꯛ ꯁꯦꯝ ꯀꯛꯊꯠ ꯑꯃꯨꯛ ꯁꯦꯝ ꯇꯧꯔ ꯂꯩꯕ ꯑꯗꯨꯏ꯫ ꯃꯩꯁꯨ ꯌꯥꯎꯗ꯭ꯔꯦ ꯃꯩ ꯇꯔꯥ ꯈꯛꯇ ꯉꯥꯏꯔꯦ꯫
ꯎꯝ ꯎꯝ ꯅꯪꯒꯤ ꯐꯣ ꯃꯥ ꯐꯣꯟ ꯒꯗꯣ ꯆꯥꯔꯖ ꯇꯧꯅꯤ ꯒꯥꯅ ꯈꯪꯗ꯭ꯔꯕꯣ ꯅꯪꯁꯤꯕꯣ꯫
ꯈꯪꯉꯦ ꯑꯗꯨꯝ ꯊꯕꯛ ꯂꯩꯇꯝꯅꯤꯅ ꯐꯣꯟꯁꯦꯄꯥꯏꯗꯗꯤ꯫ ꯋꯥꯏꯑꯦ ꯉꯛꯂꯤ ꯅꯥꯏꯌꯦ ꯇꯨꯝꯁꯤꯠ ꯐꯥꯗꯕꯗꯒꯤ꯫
ꯀꯔꯤꯒꯤ ꯇꯨꯝꯁꯤꯠ ꯐꯗꯔꯤꯕ ꯅꯪꯗꯤ꯫
ꯉꯔꯥꯡꯁꯨ ꯑꯗꯨꯝ ꯊꯦꯡꯅ ꯇꯨꯝꯃꯦ ꯉꯥꯏꯍꯥꯛ ꯑꯩꯗꯣ ꯎꯏꯔꯨꯔꯦ꯫ ꯆꯥꯛ ꯆꯥꯔꯝꯗꯥꯏꯒꯤ ꯅꯨꯡꯗꯥꯡꯒꯤꯗꯣ ꯑꯗꯨ ꯎꯏꯕꯗꯣ ꯁꯨꯃꯥꯏꯅ ꯇꯧꯕ ꯑꯩꯈꯣꯏ ꯃꯥꯅ ꯏꯅꯝꯃ ꯍꯣꯏꯗ꯫ ꯐ꯭ꯔꯤꯖꯇ ꯏꯟꯁꯥꯡ ꯊꯝꯕ ꯖꯥꯠꯅꯦ ꯑꯗꯨꯗ ꯏꯅꯝꯃꯥꯅ ꯊꯕꯛ ꯆꯠꯄꯗ ꯁꯣ ꯂꯣꯟꯁꯤꯜꯂꯝꯒ ꯆꯠꯈ꯭ꯔꯕ꯫ ꯑꯗꯨ ꯗꯨꯅ꯫ ꯁꯣꯔ ꯂꯣꯟꯕ ꯍꯥꯏꯗꯤ ꯄꯨꯅꯥ ꯊꯥ ꯀꯩꯅꯣꯗꯣ ꯁꯣꯔ ꯂꯣꯟꯕꯗꯣ ꯆꯠꯈ꯭ꯔꯝꯅꯤꯅ꯫ ꯍꯥꯡꯕ ꯌꯥꯗ꯭ꯔꯕꯅꯤꯅ ꯏꯟꯁꯥꯡꯗꯣ ꯊꯣꯡꯗ꯭ꯔꯕ ꯑꯈꯣꯏ ꯃꯥꯥꯅꯗꯤ ꯑꯗꯨ ꯂꯩꯌꯦꯅ꯫ ꯑꯗꯨ ꯕꯥꯕꯥ ꯍꯣꯏꯕꯨꯗꯤ ꯀꯩꯩꯅ ꯀꯩꯅꯣ ꯃꯌꯥꯝ ꯑꯇꯣꯞꯄ ꯇꯧꯔꯒ ꯆꯥꯒꯔꯦ ꯑꯗ ꯑꯩꯗꯨ ꯏꯟꯁꯥꯡꯗꯣ ꯏꯅꯝꯃꯥꯍꯣꯏ ꯂꯥꯛꯑꯀꯥꯟꯗ ꯫ ꯆꯥꯒꯦꯅ꯫ ꯉꯥꯏꯔꯦ ꯑꯈꯣꯏ ꯃꯥꯗ ꯍꯧꯗꯣꯔꯛꯑꯣꯅ ꯍꯥꯏ ꯑꯩꯁꯦ ꯇꯨꯝꯃꯦ ꯉꯥꯏꯍꯥꯛ ꯑꯗꯨ ꯇꯨꯝꯃꯨꯕꯗꯩꯩ ꯍꯧꯒꯠꯂꯛꯑꯒ ꯃꯥꯅ ꯍꯧꯗꯣꯔꯛꯑꯦ꯫ ꯑꯦ ꯀꯅꯤꯅꯦ ꯍꯣꯏ꯫ ꯄꯥꯟ ꯁꯨꯖꯤꯠ ꯏꯔꯣꯝꯕꯗꯣ꯫